ꯑꯣꯐ
ꯇꯥꯕ꯭ꯔꯣ ꯇꯥꯕ꯭ꯔꯣ
ꯑꯁ ꯇꯥꯏ ꯇꯣꯏꯥꯏ ꯇꯥꯏ
ꯎ ꯀꯩꯗꯔꯃꯤꯅꯣ
ꯑꯁ ꯑꯩ ꯂꯩꯔꯝꯕꯅꯤ ꯚꯥꯏ
ꯎꯝ ꯑꯗꯨꯝ ꯍꯤꯐꯝꯝꯃꯤꯗꯣ
ꯍꯥ
ꯄꯝꯃꯤꯔꯣ
ꯑꯁꯤ ꯄꯝꯕꯗꯩꯗ ꯅꯨꯡꯁꯥ ꯁꯥꯏꯔꯒ ꯐꯦꯟ ꯊꯥꯔꯒ
ꯎꯝ ꯁꯥꯒꯠꯂꯛꯒꯅꯦ ꯅꯨꯡꯁꯥꯁꯤꯁꯨ
ꯁꯥꯒꯠꯂꯤꯕꯣ ꯖꯨꯟ ꯖꯨꯂꯥꯏꯒ ꯍꯥꯏꯔꯤꯁꯤꯗꯤ ꯅꯣꯡ ꯇꯥꯕ ꯃꯇꯝꯅꯤ ꯅꯨꯡꯁꯥ ꯁꯥ ꯂꯩꯔꯦ
ꯃꯃꯥꯡꯗꯅ ꯃꯃꯥꯡ ꯃꯃꯥꯡꯗ ꯆꯍꯤ ꯑꯅꯤꯃꯃꯨꯛꯇꯦꯅ ꯑꯃꯨꯛ ꯏꯁꯤꯡ ꯏꯆꯥꯎ ꯑꯃꯨꯛ ꯇꯧꯕ
ꯑꯥ
ꯍꯟꯗꯛꯅ ꯑꯃꯨꯛ ꯆꯥꯍꯧꯗꯦ ꯏꯁꯤꯡꯁꯦ ꯋꯥꯗꯕꯅꯤ ꯅꯣꯡ ꯇꯥꯔꯁꯨ ꯋꯥꯏ ꯇꯥꯗ꯭ꯔꯁꯨ ꯋꯥꯏ
ꯏꯁꯤꯡꯁꯦ ꯃꯃꯩꯗꯤ ꯅꯣꯡ ꯌꯥꯝ ꯇꯥꯔꯛꯇꯣꯏ ꯃꯥꯜꯂꯤꯃꯤꯅꯦ ꯑꯩꯗꯤ
ꯑꯗꯨꯅꯦ ꯑꯥ ꯂꯧꯒ ꯈꯨꯅ ꯂꯣꯏꯔꯒ ꯃꯇꯝꯗꯣ
ꯃꯃꯩꯗꯤ ꯍꯦꯛꯇ ꯇꯧꯔꯛꯄꯅꯤꯅꯦ ꯃꯅꯤꯄꯨꯔꯒꯤ ꯍꯧꯅꯕꯤꯃ ꯆꯋꯣꯟ ꯀꯩ ꯍꯥꯏꯅꯤ ꯈꯟꯁꯦ ꯌꯥꯝꯅ ꯀꯥꯏꯗꯦꯗꯀꯣ
ꯀꯥꯏꯔꯔꯦ ꯑꯩ ꯑꯁꯥ ꯐꯖꯅ ꯑꯣꯜꯂꯦ ꯑꯗ
ꯑꯩ ꯑꯁꯥꯁꯦ ꯌꯥꯗ꯭ꯔꯥ ꯈꯟꯗ ꯈꯤꯖ ꯀꯥꯏꯔꯦ
ꯎꯝ
ꯆꯤꯡꯗ ꯌꯨꯔꯤꯌꯥ ꯆꯥꯏꯕ ꯅꯣꯡ ꯈꯤꯇꯪ ꯇꯥꯔꯛꯄ ꯂꯄꯗ ꯆꯤꯡ ꯂꯩꯕꯥꯛ ꯉꯥꯛꯇ ꯉꯥꯏꯔꯦ ꯇꯨꯔꯦꯟꯗ ꯀꯩꯗ ꯆꯦꯟꯊꯔꯛꯏꯗꯨꯕꯣ ꯑꯗꯨꯅ ꯈꯟꯁꯦ ꯐꯖꯅ ꯀꯥꯏꯔꯦꯕ
ꯎꯝ ꯑꯗꯩꯗꯤ ꯃꯣꯏꯒꯤ ꯖꯨꯝ ꯀꯜꯇꯤꯚꯦꯁꯟ ꯑꯃ ꯇꯧꯕꯗꯣ ꯑꯗꯨꯗꯨꯒꯤ ꯎ ꯋꯥ ꯌꯥꯟꯊꯠꯄ
ꯎꯝ
ꯑꯗꯩꯗꯤ ꯄꯣꯄꯤ ꯅꯨꯡꯕꯤ ꯊꯥꯕꯒꯤ ꯑꯃꯨꯛ ꯌꯥꯟꯊꯠꯄ
ꯑꯁꯤꯅꯤ ꯑꯩꯅ ꯈꯜꯂꯤꯁꯦ ꯗ꯭ꯔꯛꯁꯤꯕꯨ ꯀꯩꯅꯣ ꯗ꯭ꯔꯛꯁꯦ ꯗ꯭ꯔꯛꯁꯦ ꯐ꯭ꯔꯤ ꯑꯣꯏꯍꯟꯒꯗꯕꯅꯤꯅ ꯗ꯭ꯔꯛ ꯊꯥꯖꯤꯜꯂꯛꯏꯁꯤꯅꯦꯅ ꯑꯩꯅ ꯉꯛꯁꯤꯁꯨ
ꯑꯗꯨꯅꯦ
ꯀꯔꯤꯅꯣ ꯇꯧꯔꯤꯁꯦ ꯈꯪꯗ꯭ꯔꯦ
ꯎꯝ
ꯑꯥ ꯑꯁ ꯑꯗꯨꯗꯩꯗꯤ ꯗ꯭ꯔꯛꯀꯤ ꯐꯪꯉꯛꯄ ꯄꯩꯁꯥ ꯃꯌꯥꯝꯗꯨꯅ ꯑꯃꯨꯛ ꯕꯣꯠ ꯂꯦꯝꯅꯅꯕ ꯈꯣꯠꯅꯅꯕ ꯑꯃꯨꯛ ꯇꯧꯔꯛꯏꯅꯤꯅꯦ
ꯋꯥꯏ ꯋꯥꯏ ꯈꯪꯗꯦ ꯏꯇꯥꯎ ꯇꯧꯔꯤꯁꯦ ꯒ꯭ꯌꯥꯟ ꯇꯥꯗꯦ ꯑꯗꯨꯕꯨ ꯂꯥꯏꯔꯕ ꯑꯩꯈꯣꯏꯒꯤꯗꯤ ꯍꯤꯡꯗꯕ ꯌꯥꯗꯦꯗꯅ
ꯎꯝ
ꯍꯤꯡꯅꯕꯒꯤꯗꯃꯛꯇ ꯑꯩꯈꯣꯏ ꯂꯥꯟ ꯊꯦꯡꯅꯗꯕ ꯌꯥꯗꯦ ꯅꯣꯡꯃꯗ ꯌꯦꯡꯉꯨ ꯂꯨꯄꯥ ꯀꯌꯥ ꯆꯪꯉꯤ ꯌꯦꯡꯉꯣ ꯃꯩꯒꯤ ꯚꯟ ꯂꯥꯛꯇꯣꯏꯅꯤ ꯃꯩꯗꯤ ꯅꯣꯡꯃꯩ ꯊꯥꯟꯗꯕ ꯌꯥꯔꯣꯏ ꯏꯁꯤꯡ ꯆꯥꯔꯛꯇꯣꯏꯅꯤ ꯆꯦꯡ ꯆꯥꯛ ꯊꯨꯝ ꯍꯋꯥꯏ ꯏꯟꯁꯥꯡ ꯑꯗꯨꯏ ꯃꯊꯛ ꯍ ꯑꯅꯥ ꯑꯌꯦꯛ ꯌꯥꯎꯔꯛꯇꯣꯏꯅꯤ
ꯑꯗꯩꯗꯤ ꯑꯃꯨꯛ ꯐꯣꯟ ꯔꯤꯆꯥꯔꯖ ꯑꯃꯨꯛ
ꯍꯣꯏꯅꯦ ꯐꯣꯟꯗ ꯆꯥꯔꯖ ꯑꯃꯨꯛ ꯌꯥꯎꯁꯤꯜꯂꯛꯇꯣꯏꯅꯦ ꯑꯗꯨꯗ
ꯐꯣꯟ ꯔꯤꯆꯥꯔꯖꯀꯁꯦ ꯊꯑꯣꯏꯅ ꯕꯖꯦꯠ ꯑꯃ ꯊꯝꯗꯕ ꯌꯥꯗ꯭ꯔꯦ
ꯃꯥꯅꯦ ꯐꯕꯖꯦꯠ ꯑꯃ ꯊꯝꯍꯟꯗꯕ ꯌꯥꯗ꯭ꯔꯦꯕ ꯑꯗꯨꯅ ꯀꯔꯤ ꯍꯥꯏꯅꯤ ꯍꯧꯖꯤꯛꯀꯥꯟꯁꯦ ꯌꯥꯗ꯭ꯔꯦ
ꯄꯩꯁꯥꯁꯦ ꯃꯤ ꯑꯃꯅ ꯅꯣꯡꯃꯗ ꯌꯥꯝꯗ꯭ꯔꯕꯗ ꯂꯨꯄꯥ ꯂꯤꯁꯤꯡ ꯑꯃ ꯆꯥꯝꯃꯉꯥ ꯑꯅꯤꯗꯒꯤ ꯇꯥꯅ ꯊꯣꯛꯇꯕ ꯌꯥꯗꯦ
ꯃꯁꯤꯒꯤ ꯃꯈ ꯃꯈꯥꯗ ꯊꯣꯛꯂꯛꯄꯁꯦ ꯑꯩꯈꯣꯏ ꯐꯦꯃꯤꯂꯤ ꯄꯨꯕ ꯋꯥꯔꯛꯀꯅꯤ ꯄꯨꯕ ꯉꯝꯃꯛꯑꯣꯏꯕ
ꯎꯝ
ꯅꯣꯡꯃꯗ ꯃꯤ ꯑꯃꯅ ꯊꯣꯛꯀꯗꯕꯁꯦ ꯂꯨꯄꯥ ꯂꯤꯁꯤꯡ ꯑꯃ ꯆꯥꯝꯃꯉꯥꯗꯩꯅ ꯑꯅꯤꯐꯧꯁꯦ ꯇꯥꯟꯕ ꯉꯝꯃꯕ ꯑꯗꯨ ꯑꯣꯏꯔꯗꯤ ꯐꯦꯃꯤꯂꯤꯗꯣ ꯈꯔ ꯁꯥꯟꯇꯤ ꯂꯩꯒꯅꯤ ꯑꯗꯨ ꯅꯠꯇ꯭ꯔꯗꯤ ꯐꯣꯟ ꯁꯥꯟꯇꯤ ꯂꯩꯔꯣꯏ
ꯍꯣꯏꯗ ꯃꯤ ꯅꯨꯄꯤ ꯑꯉꯥꯡꯁꯨ ꯅꯨꯡꯁꯤꯔꯕ ꯃꯃꯥ ꯃꯄꯥ ꯃꯆꯤꯟ ꯃꯅꯥꯎ ꯑꯗꯩꯗꯤ ꯁꯥꯒꯩ ꯅꯥꯇꯩ
ꯎꯝ
ꯃꯥꯒꯤ ꯍꯦꯛ ꯍꯧꯔꯛꯐꯝ ꯑꯣꯏꯔꯤꯕ ꯃꯥꯏ ꯃꯦꯃꯣꯔꯤ ꯃꯌꯥꯝꯗꯣ ꯑꯩꯈꯣꯏꯒꯤꯗꯃꯛꯇ ꯊꯥꯗꯣꯛꯑꯒ ꯂꯥꯛꯏꯅꯦꯕ ꯅꯠꯇ꯭ꯔꯣ
ꯎꯝ
ꯑꯗꯨꯒ ꯑꯩꯈꯣꯏꯅ ꯑꯃꯨꯛ ꯅꯨꯡꯉꯥꯏꯍꯟꯅꯦꯅ ꯄꯨꯔꯛꯑꯒ ꯑꯩꯈꯣꯏꯅ ꯑꯃꯨꯛ ꯋꯥꯍꯜꯂꯗꯤ ꯊꯧꯅꯗꯦꯗꯅ
ꯍꯧꯅꯗ‌ꯦ ꯍꯧꯅꯗ‌ꯦ
ꯑꯗꯨꯅ ꯍ‌ꯣꯠꯅꯒꯗꯝꯅꯦ ꯑꯗꯣ ꯏꯇꯥꯎ ꯅꯪ ꯍꯟꯗꯛ ꯆꯦꯡꯒꯨꯝꯒꯁꯤꯕꯨ ꯀꯌꯥꯃꯨꯛ ꯆꯥꯔꯒꯦ
ꯍꯟꯗꯛꯁꯦ ꯑꯩꯁꯦ ꯊꯕꯛ ꯃꯐꯝꯗ ꯆꯦꯡꯒꯨꯝꯁꯦ ꯈꯔꯗꯤ ꯆꯥꯔꯛꯑꯦ ꯌꯨꯝꯗ ꯂꯥꯛꯑꯒ ꯑꯃꯨꯔꯛ ꯆꯥꯔꯦ ꯁꯦꯡꯒꯨꯝ ꯑꯍꯨꯝꯂꯛ ꯃꯔꯤꯔꯛꯇꯤ ꯆꯥꯔ ꯃꯥꯜꯂꯦ ꯅꯥꯔꯤꯟꯗꯣ
ꯑꯣ ꯑꯗꯨ ꯅ‌ꯣꯏ ꯍꯧꯖꯤꯛꯇꯤ ꯆꯦꯡꯒꯨꯝꯁꯦ ꯆꯦꯡꯒꯨꯝ ꯆꯥꯕꯒꯁꯦ ꯄꯨꯔꯥ ꯏꯟꯖꯥꯡ ꯆꯍꯤ ꯑꯃꯗ ꯌꯥꯝ ꯇꯥꯡꯅ ꯊꯣꯛꯄꯒꯤ‌ ꯃ‌ꯑꯣꯡ ꯇꯧꯁꯜꯂꯛꯑꯦ
ꯆꯦꯡꯒꯨꯝꯁꯦ ꯚꯥꯏ ꯑꯩꯕꯨ ꯍꯥꯏꯖꯧ ꯍꯥꯏꯔꯒꯗꯤ ꯅꯪꯒꯤ ꯆꯦꯡꯒꯨꯝꯁꯦ
ꯎꯝ
ꯅꯪ ꯆꯦꯡꯒꯨꯝ ꯀꯔꯝ ꯀꯥꯟꯗ ꯆꯥꯅꯤꯡꯉꯤ ꯆꯦꯡꯒꯨꯝꯁꯤꯁꯨ ꯊꯥꯕ ꯌꯥꯏꯑꯕ ꯄ꯭ꯂꯥꯟ ꯇꯧꯕ ꯌꯥꯏ ꯆꯦꯡꯒꯨꯝꯁꯨꯦ ꯃꯦꯟ ꯃꯦꯠꯅꯦꯕ
ꯈꯪꯗꯦ ꯑꯩ ꯑꯊꯥꯕꯗ ꯑꯩ ꯃꯍꯥꯎ ꯌꯥꯎꯗꯕꯗ
ꯅꯠꯇꯦ ꯑꯊꯕ ꯅꯠꯇꯦ ꯅꯔꯤꯟꯁꯦꯇ
ꯑꯗꯨ ꯑꯩ ꯆꯥꯅꯤꯡꯉꯤꯕꯅꯦ ꯑꯗꯨꯒꯤ ꯆꯦꯡꯒꯨꯝꯗꯨꯅꯦ ꯍꯟꯗꯛꯀꯤ ꯑꯩ ꯑꯝꯇ ꯆꯥꯗ꯭ꯔꯤꯑ ꯑꯊꯥꯕ ꯀꯩꯊꯦꯜꯗ ꯌꯣꯟꯕꯁ ꯐꯅ ꯌꯥꯝ ꯆꯥꯔꯦꯕ
ꯎꯝ ꯑꯗꯨꯒꯨꯝꯕꯁꯦ ꯏꯇꯥꯎ ꯃꯁꯤ ꯑꯩꯅ ꯑꯩꯉꯣꯟꯗ ꯂꯩꯖꯕ ꯅꯣꯂꯦꯖ ꯈꯔ ꯂꯩꯌꯦꯕ ꯕꯤꯖꯤꯅꯦꯁꯀꯤꯀꯣ ꯁꯤ ꯑꯩ ꯁꯦꯠ ꯇꯧꯈꯤꯕ ꯆꯦꯡꯒꯨꯝꯒꯤꯁꯦ ꯆꯦꯡꯒꯨꯝꯁꯦ ꯅꯥꯔꯤꯟꯁꯦ ꯅꯪ ꯅꯣꯡꯃꯩ ꯅꯠꯇ꯭ꯔꯒ ꯅꯣꯡꯃꯩ ꯆꯥꯒꯦ ꯍꯥꯏꯔꯗꯤ ꯀꯃꯥꯏꯅ ꯆꯥꯅ ꯍꯥꯏ ꯀꯥꯟꯗ ꯃꯥꯗꯤ ꯑꯃꯨꯛ ꯅꯦꯆꯔꯦꯜ ꯇꯧꯔꯛꯇꯣꯏꯅꯤ ꯅꯪ ꯃꯇꯝꯗꯨ ꯄ꯭ꯔꯣꯁꯦꯁꯇꯤ ꯈꯤꯇꯪ ꯀꯨꯏꯀꯣ
ꯎꯝ
ꯑꯩꯈꯣꯏꯒꯤ ꯅꯍꯪ ꯌꯨꯝꯗ ꯍꯧꯕ ꯍꯩꯅꯧ ꯄꯥꯝꯕꯤꯒꯨꯝꯕ ꯀꯩꯒꯨꯝꯕ ꯎ ꯄꯥꯝꯕꯤꯒꯨꯝꯕꯁꯦ ꯑꯩꯈꯣꯏꯒꯤ ꯑꯩ ꯌꯥꯟꯊꯠꯄꯒꯨꯝꯕ ꯀꯩꯒꯨꯝꯕ ꯅꯠꯇ꯭ꯔꯒ ꯀꯦꯜꯂ ꯇꯦꯛꯂꯛꯄꯒꯨꯝꯕ ꯂꯩꯕ ꯌꯥꯎꯔꯒꯗꯤ
ꯎꯝ
ꯍꯤꯡꯒꯣꯜꯒꯤ ꯆꯤꯗꯥꯏ ꯑꯃꯗꯀꯣ
ꯎꯝ
ꯀꯣꯝ ꯑꯃ ꯍꯥꯏꯗꯤ ꯈꯤꯇꯪ ꯇꯧꯔꯒ ꯌꯥꯝ ꯂꯨꯅ ꯇꯧꯗ꯭ꯔꯒꯁꯨ ꯈꯤꯇꯪ ꯇꯧꯔꯒ ꯎꯗꯣ ꯂꯩꯕꯥꯛꯅ ꯐꯨꯟꯖꯟꯕꯤꯈꯣꯕ
ꯎꯝ
ꯑꯗ ꯎꯁꯦ ꯑꯩꯈꯣꯏꯅ ꯂꯩꯁꯧꯅ ꯆꯥꯔꯛꯀꯅꯦꯕ ꯃꯥꯏ ꯍꯧꯖꯤꯛ ꯎꯁꯦ ꯃꯅꯨꯡꯗ ꯆꯥꯗꯣꯏꯅꯤ ꯅꯪꯗꯤ ꯈꯪꯉꯔꯣꯏꯕ ꯃꯅꯨꯡꯁꯤꯗ ꯂꯩꯁꯧ ꯆꯥꯗꯅ ꯈꯣꯠꯇ ꯅꯠꯇꯅ ꯃꯣꯏꯁꯦ ꯇꯧꯔꯛꯑꯅꯤ ꯑꯗꯨꯒ ꯂꯩꯁꯧꯁꯤꯅ ꯐꯥꯏꯗꯣꯔꯛꯄ ꯃꯊꯤꯁꯤꯅ ꯐꯪꯒꯁ ꯑꯣꯜꯂꯛꯇꯣꯏꯅꯦꯕ
ꯑ
ꯑꯗꯩ ꯁꯤꯒꯨꯝ ꯅꯥꯔꯤꯟ ꯆꯣꯡꯉꯛꯑꯅꯤ ꯃꯊꯪ ꯆꯍꯤꯗꯩꯗꯤ ꯅꯪ ꯅꯥꯔꯤꯟ ꯆꯥ ꯉꯝꯃꯔꯣꯏ ꯍꯦꯛꯇꯝ ꯅꯪꯅ ꯎꯁꯦ ꯀꯌꯥꯝ ꯐꯨꯝꯃꯤꯅꯣ ꯑꯗꯨꯒꯤ ꯃꯇꯨꯡ ꯏꯟꯅ ꯍꯥꯏꯗꯤ ꯂꯥꯏꯁꯧ ꯃꯁꯤꯡꯁꯦ ꯂꯩꯁꯧ ꯆꯥꯔꯛꯇꯣꯏꯅꯤ ꯂꯥꯏꯁꯧ ꯃꯌꯥꯝ ꯂꯩꯔꯛꯇꯣꯏꯅꯦꯕ ꯃꯣꯏ ꯃꯆꯤꯟꯖꯥꯛ ꯂꯩꯔꯤꯉꯩ ꯑꯗꯨꯅ ꯃꯊꯪ ꯆꯍꯤꯗꯒꯤ ꯅꯥꯔꯤꯟ ꯆꯥꯕ ꯌꯥꯏꯕ ꯁꯤ ꯑꯩꯈꯣꯏ ꯌꯨꯝꯒꯤꯗꯤ ꯑꯩꯈꯣꯏꯒꯤꯗꯤ ꯆꯦꯒꯨꯝꯁꯦ ꯂꯩꯔ ꯆꯥꯗꯦꯕ ꯑꯩꯈꯣꯏꯕꯥꯅ ꯍꯤꯡꯒꯣꯜꯒꯤ ꯀꯥꯆꯤꯟ ꯑꯃꯗ ꯑꯁꯨꯃꯥꯏꯅ ꯁꯦꯝꯃꯦꯕ ꯎꯒ ꯀꯥꯁꯦ ꯇꯧꯔꯒ ꯎ ꯀꯛꯊꯠꯈꯤꯕ ꯈꯣꯠꯆꯠꯈꯤꯕ ꯑꯩꯁꯦ ꯂꯩꯕꯥꯛꯅ ꯐꯨꯝꯖꯤꯜꯂ ꯊꯝꯈ꯭ꯔꯒ ꯑꯗꯣ ꯑꯁ ꯀꯨꯏꯔꯦꯗ ꯑꯩꯈꯣꯏꯅ ꯆꯍꯤ ꯃꯔꯤ ꯃꯉꯥꯃꯥꯎ ꯁꯨꯔꯦ ꯑꯗꯨꯝ ꯆꯦꯒꯨꯝꯁꯦ ꯁꯨꯝ ꯀꯥꯟꯁꯤꯗ ꯑꯗꯨꯝ ꯂꯨꯄꯥ ꯂꯤꯁꯤꯡ ꯃꯔꯤ ꯃꯉꯥꯒꯤ ꯆꯦꯡꯒꯨꯝ ꯃꯔꯔꯝ ꯌꯣꯜꯂꯦ ꯍꯦꯛꯇ ꯀꯥꯏꯗꯅ ꯄꯨꯡꯍꯈꯈꯣꯏ ꯁꯥꯜꯂꯤꯦ ꯅꯥꯗꯤꯟꯁꯦ
ꯑꯗꯨꯅꯦ ꯑꯃ ꯌꯨꯝꯗ ꯊꯥꯕꯤꯔꯤꯕꯅ ꯆꯔꯨ ꯇꯔꯨꯛ ꯊꯥꯕꯤꯗꯣ
ꯑ ꯑꯗꯨꯅ ꯑꯃꯅꯤꯗꯅ ꯑꯗꯨꯅ ꯗꯥꯏꯔꯦꯛ ꯊꯥꯕꯅꯤꯗꯅ
ꯎꯝ ꯑꯩ ꯑꯗꯨꯗꯣ ꯃꯍꯥꯎ ꯋꯥꯠꯄꯗꯧꯅ ꯇꯧꯋꯦꯕ
ꯋꯥꯠꯄꯅꯦ ꯋꯥꯠꯄꯅꯦ ꯃꯣꯏꯒꯤ ꯋꯦꯁꯇꯔꯒꯤ ꯑꯣꯏꯕ ꯀꯣꯅꯦꯕ ꯌꯥꯗꯕꯅꯦꯕ ꯑꯗꯨꯁꯨꯄꯨꯗꯤ ꯍꯧꯖꯤꯛꯀꯤ ꯑꯩꯅ ꯍꯥꯏꯖꯦ
ꯍꯑꯣꯦ ꯎꯝ
ꯍꯥꯏꯩꯅ ꯍꯥꯏꯁꯦ ꯅꯪ ꯀ ꯈꯨꯠ ꯆꯪꯉꯣꯏꯁꯦ ꯎ ꯈꯔ ꯅꯪꯅ ꯅꯣꯡꯃ ꯊꯕꯛ ꯁꯪꯕ ꯅꯨꯃꯤꯠ ꯑꯝꯇ ꯎ ꯈꯔ ꯂꯩꯕꯥꯛꯇ ꯐꯪꯖꯂꯒ ꯊꯝꯈ꯭ꯔꯣ ꯍꯥꯏꯗꯤ ꯄꯣꯠ ꯊꯥꯅꯔꯣꯏꯗꯕꯀꯣ ꯍꯥꯏꯗꯤ ꯍꯤꯡꯒꯣꯜ ꯀꯣꯏꯔꯣꯏꯗꯕ ꯖꯒꯥ ꯄꯣꯠ ꯁꯥꯟꯅꯔꯣꯏꯗꯕ ꯖꯒꯥ ꯑꯝꯗ ꯎ ꯈꯔꯁꯦ ꯇꯛ ꯊꯛ ꯍꯥꯏꯗꯤ ꯐꯨꯝꯖꯤꯟꯕꯤ ꯊꯝꯕꯤꯈ꯭ꯔꯣ ꯑꯗꯨꯒꯤ ꯖꯒꯥꯗꯨꯗ ꯗꯨꯕꯨ ꯅꯪꯅ ꯃꯇꯝ ꯈꯔꯒꯤ ꯃꯇꯨꯡ ꯆꯍꯤ ꯑꯃ ꯍꯥꯏꯗꯤ ꯅꯪꯅ ꯈꯪꯍꯧꯔꯣꯏ ꯗꯨꯝ ꯏꯈꯪ ꯈꯪꯍꯧꯔꯣꯏ ꯅꯪꯗꯤ ꯅꯣꯡ ꯇꯁꯨ ꯍꯟꯅꯁꯨ ꯌꯦꯡꯉꯔꯣꯏ꯫ ꯑꯗꯨꯗꯨꯒ ꯃꯇꯝꯈꯩ ꯃꯇꯨꯡ ꯆꯦꯡꯒꯨꯝ ꯁꯦꯝꯒꯠꯂ ꯍꯧꯔꯛꯄ ꯀꯥꯟꯗꯀꯣ ꯆꯦꯡꯒꯨꯝꯁꯦ ꯁꯧꯔꯝꯕ ꯀꯥꯟ ꯏꯃꯥ ꯑꯩ ꯏꯃꯥꯟꯅꯕꯅ ꯍꯥꯏꯈꯤꯕ ꯆꯨꯝꯃꯤꯅꯤ ꯁꯤꯗꯤ꯫ ꯁꯤ ꯆꯦꯡꯒꯨꯝ ꯐ ꯍꯧꯋꯤꯅꯦ ꯀꯥꯟꯅꯩꯅꯦ ꯈꯜꯂꯛꯀꯅꯦꯕ꯫
ꯇꯧ ꯇꯥꯔꯦ ꯇꯧ ꯇꯥꯔꯦ
ꯑꯈꯣꯏꯗꯤ ꯑꯗꯨ ꯉꯥꯛꯇꯅꯤ ꯑꯈꯣꯏ ꯍꯤꯡꯒꯣꯜꯗ ꯑꯈꯣꯏ ꯍꯤꯡꯒꯣꯜꯗꯒꯤ ꯆꯦꯡꯒꯨꯝꯁꯦ ꯑꯁ ꯑꯩꯉꯣꯟꯗ ꯚꯗꯤꯑꯣꯕꯨ ꯌꯥꯎꯔꯒꯅꯤ ꯑꯩꯅ ꯏꯇꯥꯎꯒꯤ ꯋꯥꯆꯞꯇꯕꯨ ꯊꯥꯖꯤꯜꯂꯛꯀꯦ꯫
ꯊꯖꯜꯂꯣꯔꯦ
ꯑꯩꯅ ꯌꯦꯡꯉꯣꯕ ꯑꯩꯅ ꯀꯃꯥꯏꯅ ꯍꯥꯏꯗꯤ ꯀꯩ ꯍꯥꯏꯅꯤ ꯆꯦꯡꯒꯨꯝꯁꯦ ꯀꯃꯥꯏꯅ ꯐꯪꯒꯦ ꯍꯥꯏꯕꯁꯦ
ꯑꯩ ꯆꯦꯡꯀꯨꯞꯁꯦ ꯑꯗꯨꯛꯀꯤ ꯃꯇꯤꯛ ꯀꯥꯟꯅꯕ ꯐꯪꯕꯅꯦ ꯑꯗ ꯑꯩꯅꯁꯨ ꯑꯗꯩꯩ ꯆꯦꯡꯒꯨꯝꯁꯤꯁꯨ ꯑꯩꯅ ꯅꯪꯉꯣꯟꯗ ꯊꯥ ꯈꯣꯏ ꯑꯩꯉꯣꯟꯗꯁꯨ ꯕꯤꯗꯤꯑꯣ ꯀꯥꯁꯦ ꯑꯩꯅ ꯂꯧꯈꯤꯕꯅꯦꯕꯀꯣ꯫ ꯗꯣ ꯑꯩꯅ ꯍꯣꯔꯦꯟ ꯊꯥꯔꯛꯀꯦ ꯌꯦꯡꯉꯣ꯫ ꯆꯦꯡꯒꯨꯝꯁꯦ ꯑꯗꯨꯛꯀꯤ ꯃꯇꯤꯛ ꯌꯥꯝꯅ ꯁꯧꯕꯖꯥꯠꯅꯤ꯫ ꯎꯁꯦ ꯑꯗꯨꯝ ꯎꯁꯦ ꯀꯩꯅꯣꯅꯤꯗ ꯅꯪꯅ ꯀꯣꯝ ꯖꯥꯎ ꯀꯧ ꯍꯥꯏꯕ ꯅꯠꯇꯦꯕꯀꯣ꯫
ꯑꯥ ꯑꯗꯣ ꯎꯗꯣ ꯊꯥꯗꯕ ꯆꯟꯕꯤꯗ
ꯑꯥ ꯎꯁꯦ ꯍꯥꯏꯐꯦꯠ ꯁꯨꯝ ꯂꯩꯕꯥꯛꯅ ꯃꯁꯛ ꯎꯗ꯭ꯔꯤꯉꯥꯏ ꯀꯨꯞꯁꯤꯟꯈꯤꯕꯩ ꯋꯥꯅꯦꯕ꯫
ꯎꯝ
ꯑꯗꯨꯗ ꯑꯗꯨꯝ ꯆꯪꯉꯛꯀꯗꯕꯅꯦꯕ꯫ ꯑꯗꯩꯩ ꯁꯤꯁꯦ ꯑꯈꯣꯏꯅ ꯑꯩꯅ ꯍꯟꯇꯛ ꯑꯈꯣꯏ ꯊꯕꯛ ꯃꯐꯝꯗꯁꯨ ꯀꯩ ꯍꯥꯏꯅꯤ ꯖꯪꯒꯜꯅꯤꯅ ꯎꯁꯦ ꯇꯦꯛꯊꯔ ꯈꯣꯠꯊꯔꯒ ꯃꯤ ꯂꯩꯇꯕꯅꯤꯅ ꯑꯗꯨꯝ ꯂꯩꯁꯧꯅ ꯆꯥꯊꯣꯛ ꯈꯣꯠꯇꯣꯛꯑꯒ ꯂꯥꯏꯁꯧ ꯏꯜꯂꯛꯑꯒ ꯂꯩꯁꯧ ꯏꯜꯂꯒ ꯑꯗꯨꯃꯥꯏ ꯇꯧꯔꯒ ꯃꯣꯏꯅ ꯐꯪꯒꯁꯀ ꯇꯧꯔꯒ ꯑꯗꯨꯗꯅꯦꯕ ꯑꯈꯣꯏ ꯖꯒꯜꯗ ꯃꯌꯥꯝ ꯍꯧꯋꯦ ꯍꯥꯏꯁꯦ꯫
ꯎꯝ ꯑꯗꯣ ꯏꯇꯥꯎ ꯆꯦꯡꯒꯨꯝꯁꯦ ꯆꯥꯕ ꯌꯥꯕ ꯌꯥꯗꯕꯁꯨ ꯃꯌꯥꯝ ꯂꯩ ꯃꯥꯜꯂꯦꯀꯣ꯫
ꯂꯩ ꯂꯩ ꯂꯩ ꯂꯩ
ꯄꯣꯏꯖꯅꯤꯡꯒ ꯇꯥꯗꯅ ꯃꯤ ꯁꯤꯕ ꯌꯥꯎ ꯃꯥꯜꯂꯦꯕ꯫
ꯌꯥꯎ ꯌꯥꯎ ꯌꯥꯎ ꯆꯦꯡꯒꯨꯝꯁꯦ ꯀꯩꯅ ꯀꯩ ꯅꯠꯇꯕ ꯃꯇꯝꯗ ꯆꯥꯕ ꯌꯥꯕ ꯆꯦꯡꯒꯨꯝꯗꯁꯨ ꯈꯣꯏ ꯈꯣꯡ ꯍꯥꯝꯊꯕ ꯈꯣꯠꯊꯕ ꯌꯥꯎꯋꯦꯕꯀꯣ꯫
ꯌꯥꯎꯋꯦ ꯌꯥꯎꯋꯦ
ꯁꯤ ꯀꯩꯒꯤꯅꯣ ꯍꯥꯏꯀꯥꯟꯗ ꯃꯉꯣꯟꯗ ꯍꯥꯏ ꯅ꯭ꯌꯨꯇ꯭ꯔꯤꯁꯟ ꯌꯥꯎꯁꯜꯂꯛꯄ ꯆꯦꯡꯒꯨꯝꯁꯤꯗꯀꯣ ꯀꯩꯒꯨꯝ ꯄꯥꯗ ꯕꯦꯂꯦꯟꯁ ꯃꯥꯅꯗꯕꯤꯗ ꯍꯥꯏ ꯅ꯭ꯌꯨꯇ꯭ꯔꯤꯁꯟ ꯌꯥꯎꯁꯤꯜꯂꯛꯄ ꯌꯥꯎꯋꯦꯕ ꯆꯦꯡꯒꯨꯝ ꯆꯥꯕ ꯌꯥꯕ ꯆꯦꯡꯒꯨꯝꯁꯤꯗꯁꯨ꯫ ꯃꯉꯣꯟꯗ ꯀꯦꯜꯁꯤꯌꯝꯒꯤ ꯁꯔꯨꯛ ꯑꯗꯒꯤ ꯑꯥꯏꯔꯟꯒꯤ ꯁꯔꯨꯛ ꯃꯤꯅꯔꯦꯜꯒꯤ ꯁꯔꯨꯛꯁꯦ ꯃꯉꯣꯟꯗ ꯌꯥꯎꯒꯗꯕ ꯆꯥꯡꯁꯤꯗ ꯍꯦꯟꯅ ꯌꯥꯎꯁꯜꯂꯛꯄꯀꯣ
ꯑꯗ ꯑꯩꯈꯣꯏ ꯃꯤꯑꯣꯏꯕꯅ ꯃꯗꯨ ꯆꯥꯥꯁꯟꯕ ꯃꯇꯝꯗ ꯍꯦꯟꯅ ꯍꯦꯟꯅ ꯍꯦꯟꯅ ꯊꯣꯏꯅ ꯆꯥꯁꯜꯂꯒꯗꯤ ꯑꯈꯣꯏꯁꯨ ꯂꯧꯁꯟꯗꯦꯗꯅ꯫
ꯃꯥꯅ ꯃꯤꯑꯣꯏꯕꯒꯤ ꯏꯟꯇꯦꯛꯇꯣ꯫
ꯑꯩ ꯏꯟꯇꯦꯛꯇꯣ ꯑꯗꯨꯅ ꯑꯗꯨꯒꯤ ꯈꯣꯡ ꯍꯥꯝꯊꯕ ꯈꯣꯊꯕꯁꯨ ꯌꯥꯎꯏ ꯑꯗꯨꯕꯨ ꯀꯩ ꯍꯥꯏꯅꯤ ꯆꯦꯡꯒꯨꯝꯁꯦ ꯐꯩ ꯌꯥꯝ ꯊꯤꯅ ꯐꯕ ꯄꯣꯠꯅꯤ ꯆꯦꯡꯒꯨꯝꯁꯦ ꯑꯩꯅ ꯍꯨꯖꯤꯛ ꯍꯥꯏꯕ ꯁꯇꯥꯏꯜꯗꯨꯗ ꯊꯥꯕꯗ ꯅꯪ ꯍꯌꯦꯡ ꯑꯗꯨꯝ ꯆꯍꯤ ꯆꯍꯤ ꯈꯨꯗꯤꯡꯒꯤ ꯅꯪꯅ ꯍꯦꯛ ꯍꯤꯡꯉꯤꯐꯥꯎ ꯑꯗꯨꯝ ꯆꯦꯡꯒꯨꯝ ꯃꯨꯠꯂꯔꯣꯏꯗꯅꯦ
ꯑꯗꯨꯅ ꯆꯦꯡꯒꯨꯝꯁꯦ ꯑꯁꯨꯃꯥꯏꯅ ꯇꯧꯍꯧꯕ ꯌꯥꯏ ꯑꯈꯣꯏꯒꯤꯗꯤ ꯇꯧꯋꯦꯕ ꯑꯈꯣꯏꯒꯤꯗꯤ ꯈꯣꯏ ꯕꯥꯅ꯫
ꯑꯗꯨꯗꯥ ꯈꯪꯕꯅꯤ
ꯐꯥꯔꯤꯅꯤꯅꯦ ꯑꯗꯣ
ꯑꯗꯨꯅꯦ ꯑꯩ ꯑꯁ ꯆꯦꯡꯒꯨꯝ ꯑꯗꯨꯒꯤ ꯅꯥꯔꯤꯟꯒꯗꯣ ꯌꯦꯟꯒꯥꯒ ꯃꯍꯤ ꯌꯥꯎꯗꯥꯕꯤ ꯀꯪꯅ ꯉꯧ ꯆꯥꯕꯗꯣ
ꯑꯩꯁ ꯍꯥꯎꯒ꯭ꯔꯥꯄꯣꯠꯅꯤ ꯍꯥꯎꯒ꯭ꯔꯥꯄꯣꯠꯅꯤ
ꯑꯗꯨ ꯆꯦꯡꯒꯨꯝꯗꯣ ꯉꯧꯔ ꯆꯥꯔꯁꯨ ꯊꯣꯡꯉꯖꯨ ꯂꯣꯏ ꯍꯥꯎꯏꯤꯗꯥꯅ ꯃꯥꯗꯤ
ꯎꯝ ꯑꯗꯥꯒꯤ ꯑꯩꯈꯣꯏꯒꯤ ꯆꯥꯔꯨ ꯌꯦꯟꯒꯥꯖꯦ ꯆꯥꯔꯨ ꯌꯦꯟꯒꯥꯖꯦ ꯑꯩꯈꯣꯏ ꯁꯦꯝꯕ ꯌꯥꯏꯕ ꯆꯥꯔꯨꯖꯦ ꯅꯪ ꯆꯥꯔꯨꯖꯦ ꯈꯔ ꯍꯣꯜꯂꯨꯔꯦꯗꯥꯅ ꯆꯥꯔꯨꯖꯦ ꯆꯥꯔꯨ ꯃꯥꯄꯨꯟ ꯃꯉꯥ ꯇꯔꯨꯛ ꯍꯣꯜꯂꯨꯔꯦꯕ
ꯅꯪꯅ ꯆꯥꯔꯨꯛꯖꯤ ꯃꯥꯄꯨꯜ ꯃꯉꯥ ꯇꯔꯨꯛ ꯍꯣꯜꯂꯒꯥ ꯅꯪꯒꯤ ꯌꯨꯝ ꯃꯅꯥꯛ ꯁꯤꯗꯥ ꯅꯪꯅ ꯍꯧꯖꯤꯛꯀꯤ ꯑꯩꯅ ꯍꯥꯏꯕ ꯁꯨꯃꯥꯏꯅ ꯃꯤ ꯈꯔ ꯆꯪꯅꯔꯣꯏꯗꯥꯕ ꯖꯒꯥꯁꯦ ꯍꯩꯗꯣꯛꯄꯤꯔꯣꯕ ꯆꯥꯔꯨꯒꯩꯖꯦ
ꯑꯗꯨꯒꯥ ꯆꯥꯔꯨ ꯃꯔꯛꯁꯤꯗꯥ ꯅꯪꯅ ꯌꯨꯝꯒꯤ ꯐꯧꯖꯦ
ꯎꯝ
ꯑꯩꯈꯣꯏ ꯐꯧꯖꯦꯀꯣ
ꯎꯝ
ꯑꯁꯤ ꯁꯤ ꯐꯧꯖꯦ ꯈꯨꯄꯥꯝ ꯈꯔ ꯄꯥꯏꯔꯒ ꯆꯦꯡꯒꯥ ꯐꯧꯒꯥꯖꯤ ꯌꯥꯟꯖꯤꯟꯅꯔꯒꯥ ꯆꯥꯔꯨ ꯃꯔꯛ ꯃꯔꯛꯁꯤꯗꯥ ꯆꯥꯏꯁꯤꯟꯕꯤꯒꯣꯕ
ꯎꯝ
ꯑꯗꯨꯒꯥ ꯏꯁꯤꯡ ꯀꯩꯀꯥ ꯈꯔ ꯆꯥꯏꯁꯤꯟꯕꯤꯔꯣꯕ ꯑꯍꯥꯟꯕꯒꯤ ꯆꯥꯔꯨꯗꯨ
ꯎꯝ
ꯂꯧꯕꯨꯛꯇꯥꯒꯤ ꯍꯦꯛ ꯄꯨꯈꯠꯂꯛꯄ ꯆꯞ ꯆꯞ ꯇꯤꯡꯉꯤꯗꯥꯅ ꯍꯥꯏꯗꯤ ꯆꯥꯔꯨꯖꯦ ꯈꯔ ꯄꯠꯊꯥꯈꯤꯅꯕꯀꯣ ꯑꯗꯨꯒꯥ ꯑꯗꯨꯃꯥꯏꯅ ꯑꯗꯨꯝ ꯊꯝꯕꯤꯒꯣꯕ ꯆꯥꯔꯨ ꯌꯦꯟ ꯇꯥꯗꯦꯉꯣ ꯗꯃꯥꯗꯥ ꯆꯣꯡꯒ꯭ꯔꯦ ꯍꯥꯏꯕ
ꯑꯁ ꯍꯦꯎꯕꯅꯦ ꯆꯥꯔꯨ ꯌꯦꯟꯗꯣ
ꯑꯥ ꯍꯧꯖꯤꯛꯀꯤ ꯑꯃ ꯈꯨꯠꯁꯦꯝꯒꯤ ꯑꯩꯈꯣꯏꯒꯤ ꯆꯦꯔꯪꯗ ꯍꯥꯜꯂꯒꯥ ꯇꯧꯕꯤꯗꯣ ꯑꯗꯨ ꯅꯠꯇꯦ ꯑꯣ ꯁꯤꯗꯤ ꯅꯦꯆꯥꯔꯦꯜ ꯉꯥꯛꯇꯅꯦ ꯑꯩ ꯍꯥꯏꯖꯤꯗꯤ ꯅꯦꯆꯔꯦꯜꯒꯤ ꯆꯥꯕ ꯄꯥꯥꯝꯕꯒꯩꯒꯤꯅꯦꯕ ꯑꯩꯅ ꯍꯥꯏꯗꯨꯅ ꯑꯗꯨ ꯆꯥꯔꯨ ꯌꯦꯡꯒꯥꯁꯦ ꯑꯩꯈꯣꯏꯗꯤ ꯑꯗꯨꯝ ꯆꯥꯏꯌꯦꯕ ꯍꯥꯏꯗꯤ ꯌꯨꯝꯒꯤ ꯑꯗꯨꯃꯥꯏꯅ ꯑꯩꯈꯣꯏꯒꯤ ꯆꯍꯤ ꯑꯃꯗꯥ ꯑꯗꯨꯝ ꯑꯩꯈꯣꯏ ꯇꯦꯁꯇꯣ ꯃꯥꯡꯍꯟꯗꯕꯩ ꯋꯥꯅꯤꯗꯥ ꯑꯩꯈꯣꯏ ꯊꯥꯏꯅꯗꯩ ꯐꯪꯉꯛꯄ ꯇꯦꯁꯇꯣ ꯑꯗꯨꯝ ꯐꯪꯕ ꯍꯥꯏꯗꯤ ꯆꯥꯕꯩ ꯋꯥꯅꯤꯗꯥ ꯀꯥꯡꯕꯨ ꯈꯔ ꯑꯃꯗꯤ ꯑꯉꯥꯡ ꯀꯣ ꯑꯩꯈꯣꯏ ꯏꯝꯐꯥꯜ ꯁꯍꯥꯔ ꯔꯣꯝꯗꯥ ꯍꯥꯏ ꯍꯥꯏꯒꯠꯂꯒꯥꯗꯤ ꯑꯉꯥꯡꯈꯩꯖꯦ ꯀꯔꯤꯅꯣ ꯈꯪꯗꯕ ꯍꯣꯏ ꯑꯩꯈꯣꯏ ꯁ꯭ꯋꯥꯏꯗꯥꯗꯤ ꯆꯥꯕ ꯃꯣꯏ ꯑꯁꯣꯝꯗꯥ ꯐꯪꯗꯕ ꯃꯌꯥꯝ ꯂꯩꯒ꯭ꯔꯦꯅꯦ ꯆꯤꯟꯖꯥꯛ
ꯎꯝ
ꯅꯪꯕꯣ ꯅꯥꯎꯁꯦꯛꯀꯥꯗꯨꯕꯨ ꯃꯣꯏ ꯏꯝꯐꯥꯜꯗ ꯆꯥꯔꯤꯕꯣ
ꯑꯁ ꯀꯥꯏꯗꯩꯅꯣꯗꯥ
ꯑꯉꯥꯡꯗꯨꯗꯤ ꯇꯤꯟꯅꯦꯅ ꯆꯥꯎ ꯌꯥꯔꯔꯣꯏ ꯍꯥꯏꯕ ꯈꯪꯉꯥꯅꯦꯕ
ꯑꯗꯨꯅꯦ ꯑꯩꯈꯣꯏꯕꯨꯛꯇꯥ ꯍꯧꯖꯤꯛ ꯆꯥꯒꯦ ꯐꯪꯗ꯭ꯔꯕꯅꯦ
ꯑꯗꯨꯅꯤ ꯁꯤꯒꯨꯝꯕꯖꯦ ꯌꯥꯝꯅ ꯂꯩꯔꯕꯅꯦ ꯍꯧꯖꯤꯛꯁꯦ ꯈꯜ ꯑꯣꯜꯂꯛꯄꯖꯤꯗꯥꯒꯤꯀꯣ ꯑꯗꯨꯅꯦ ꯑꯋꯣꯟꯕꯖꯦ ꯌꯥꯝꯅ ꯆꯦꯟꯖ ꯂꯥꯛꯑꯦꯕ
ꯎꯝ ꯑꯗꯨꯗꯥ ꯆꯍꯤ ꯆꯍꯤꯁꯤꯗꯥ ꯇꯧꯅꯔꯤꯖꯦ ꯍꯧꯖꯤꯛꯀꯤ ꯃꯣꯏꯒꯤ ꯄꯂꯥꯁꯇꯤꯛꯅ ꯇꯧꯕꯗꯣ ꯐꯠꯇꯦ ꯍꯥꯏꯕꯗꯤ ꯅꯠꯇꯕꯀꯣ ꯑꯩ ꯃꯍꯥꯎꯗꯣ ꯁꯨꯡꯌꯧ ꯌꯧꯕ ꯉꯝꯗꯕꯗꯨ
ꯃꯍꯥꯎ ꯍꯣꯏꯅꯦ ꯃꯍꯥꯎꯗꯣ ꯀꯩꯅꯣꯅꯦꯍꯦ ꯃꯥꯒꯤ ꯃꯥꯒꯤ ꯍꯨꯖꯤꯛꯀꯤ ꯆꯦꯔꯪꯗꯨꯗꯥꯒꯥ ꯂꯩꯔꯤꯕ ꯆꯥꯔꯨꯗꯥ ꯌꯥꯎꯒꯤꯕ ꯃꯤꯅꯔꯦꯜ ꯈꯔꯗꯣ ꯇꯡꯅꯦ ꯃꯥꯅ ꯆꯨꯞꯁꯤꯜꯂꯒꯥ ꯍꯤꯡ ꯍꯤꯡꯖꯥꯔꯛꯏꯗꯣ
ꯃꯥꯅꯤ ꯑꯃꯗꯨꯗꯤ ꯂꯣꯏꯅꯥ ꯃꯛ꯫
ꯂꯩꯕꯥꯛꯀꯤ ꯅꯦꯆꯔꯦꯜꯒꯤ ꯅꯨꯡꯁꯤꯠꯃꯛ ꯑꯣꯏꯔꯦ ꯍꯋꯥ ꯅꯨꯡꯁꯤꯠ ꯃꫭꯏꯅ ꯄꯤꯛꯏꯀꯥꯟꯗꯥ ꯃꯁꯥꯗꯩꯀꯣ꯫ ꯋꯥꯅ ꯍꯤꯡꯉ ꯍꯧꯒꯠꯆꯔꯛꯄꯅꯦꯕ ꯑꯗꯨꯒ ꯃꯍꯥꯎ ꯇꯦꯁ ꯈꯦꯠꯅꯅꯦꯒꯅꯤ
ꯎꯝ
ꯌꯥꯝꯅꯥ ꯂꯩꯈ꯭ꯔꯦꯗ ꯚꯥꯏꯁ꯫ ꯗ꯭ꯔꯥꯒꯣꯟ ꯐ꯭ꯔꯨꯏꯠ ꯊꯥꯕꯒꯤ ꯑꯩꯅ ꯍꯥꯏꯈ꯭ꯔꯦ ꯅꯪꯉꯣꯟꯗ ꯗ꯭ꯔꯥꯒꯣꯟ ꯐ꯭ꯔꯨꯏꯠ ꯊꯥꯐꯝ ꯂꯩꯔꯒꯗꯤ ꯊꯥꯔꯣ ꯑꯗꯨ ꯂꯩꯔꯦ꯫ ꯑꯗꯨꯒꯤ ꯗ꯭ꯔꯥꯒꯣꯟ ꯐ꯭ꯔꯨꯏꯠ ꯊꯥꯔꯤꯕ ꯖꯒꯥꯗꯨꯗꯥ ꯅꯪꯅꯥ ꯃꯆꯦꯠ ꯑꯃ ꯑꯗꯨꯃꯥꯏꯅ ꯎ ꯈꯔ ꯇꯧꯔꯒ ꯂꯩꯁꯧ ꯆꯥꯍꯜꯂꯒ ꯆꯦꯡꯒꯨꯝꯁꯨ ꯁꯧꯕ ꯌꯥꯕ꯫ ꯂꯥꯏ ꯌꯥꯏ ꯀꯩꯗꯧꯔꯒꯦ ꯍꯧꯖꯤꯛꯇꯤ ꯆꯔꯨ ꯌꯦꯡꯉꯒꯁꯨ ꯄꯨꯊꯣꯛꯄ ꯌꯥꯏ꯫ ꯆꯔꯨ ꯌꯦꯟꯒꯤ ꯐꯥꯕ ꯒꯥ ꯇꯧꯕ ꯌꯥꯏ꯫
ꯎꯝ ꯇꯧ ꯇꯥꯔꯦ ꯏꯇꯥꯎꯗꯒꯤ ꯌꯥꯝ ꯀꯥꯟꯅꯥ ꯀꯥꯟꯅꯕ ꯌꯥꯝ ꯂꯧꯔꯦ ꯏꯇꯥꯎ꯫
ꯑꯗꯨꯅꯤ ꯫ ꯁꯤꯗꯤ ꯇꯥꯊꯣꯛ ꯇꯥꯁꯤꯟ ꯇꯧꯒꯗꯝꯕꯅꯦ ꯍꯥꯏꯕ ꯇꯥꯊꯣꯛ ꯇꯥꯁꯤꯟ ꯇꯧꯗ꯭ꯔꯒꯗꯤ ꯈꯪꯉꯣꯏ ꯍꯥꯏꯕꯥ꯫